ꯍꯜꯂꯣ
ꯍꯜꯂꯣ
ꯑ ꯇꯥꯏꯌꯦ
ꯎꯝ ꯆꯠ ꯌꯥꯝ ꯊꯦꯡꯉꯤꯗ ꯉꯁꯤꯗꯤ
ꯑꯁ ꯍꯧꯖꯤꯛ ꯈꯔ ꯈ ꯆꯥꯕꯗ ꯂꯣꯏꯕꯗ ꯉꯥꯏꯔꯤꯦ ꯑꯗꯨꯒꯤ ꯏꯔꯨ ꯐꯥꯎ ꯂꯨꯗ꯭ꯔꯤꯌꯦ
ꯀꯔꯤꯒꯤ ꯊꯦꯡꯉꯤꯅꯣ ꯉꯁꯤꯗꯤ
ꯏꯆꯦ ꯈꯣꯏꯅꯤꯗꯣ
ꯑꯥ
ꯉꯥ ꯗꯕ ꯆꯇꯄꯥ ꯊꯦꯡꯕ ꯑꯗꯨꯒꯤ
ꯑꯩꯒ ꯋꯥꯔꯤ ꯁꯥꯟꯅ ꯂꯣꯏꯔ ꯂꯨꯖꯔꯣ
ꯅꯠꯇꯦ ꯄꯨꯡ ꯑꯩꯈꯣꯏꯅꯤꯗꯣ ꯂꯧꯕ ꯆꯠꯄꯗꯣ ꯄꯨꯡ ꯇꯔꯦꯠ ꯍꯦꯜꯂꯦꯕ ꯍꯜꯂꯛꯄꯗꯣ
ꯑꯥ
ꯀꯛ ꯁꯥ ꯊꯣꯡꯕ
ꯑꯣꯛꯁꯥ
ꯍꯣꯏ ꯑꯣꯁꯥ ꯊꯣꯡꯕꯒꯤ ꯃꯇꯝꯗꯣ ꯌꯥ ꯆꯪꯉꯦꯕꯀꯣ ꯄꯨꯡ ꯑꯃ ꯃꯈꯥꯏ ꯍꯨꯝꯕꯥ ꯊꯣꯛꯣꯡꯑꯒ ꯑꯩꯅ ꯊꯣꯡꯉꯤꯅꯤꯗ
ꯑꯁ ꯆꯥꯁꯦ ꯂꯥꯛ ꯈꯣꯠꯁꯤ ꯂꯥꯛꯎꯁꯦ ꯍꯥꯏꯗꯦ ꯅꯪ ꯇꯣꯏꯕ ꯄꯤꯖꯅꯤꯗꯤ ꯍꯥꯏꯔꯒꯥ
ꯄꯨꯡ ꯑꯃ ꯍꯦꯟꯅ ꯄꯨꯡ ꯑꯃ ꯃꯈꯥꯏ ꯊꯣꯡꯉꯦ ꯆꯝꯐꯨꯠ ꯄꯨꯨꯜꯂꯦ ꯃꯂꯦꯥꯏꯗ ꯐ ꯇꯈꯦ ꯑꯗꯣ ꯍꯧꯖꯤꯛꯀ ꯁꯤ ꯐꯨꯠꯕꯣꯜ ꯌꯦꯡꯒꯦ ꯈꯜꯂꯤꯅꯦ
ꯉꯏꯈꯣꯍꯦ ꯉꯍꯥꯛ ꯂꯩꯔꯥ ꯌꯦꯟꯒꯣ ꯀꯔꯤꯅꯣ
ꯍꯣꯏ ꯍꯣꯏ ꯑꯗꯨꯗꯤ ꯌꯦꯪꯁ ꯌꯦꯡꯗꯣꯏꯅꯦ ꯅꯪꯗꯤ ꯐꯨꯠꯕꯣꯜ ꯌꯦꯡꯉ
ꯑꯩꯗꯤ ꯕꯣꯜꯗꯤ ꯌꯦꯡꯉꯔꯣꯏ
ꯌꯥꯝ ꯃꯗꯤ ꯐꯨꯠꯕꯣꯜꯁꯨ ꯌꯦꯡꯗꯦ ꯀꯩꯒꯤꯅꯣ ꯌꯦꯡꯉꯨꯅꯦ
ꯑꯩꯔꯥ
ꯍꯣꯢ
ꯑꯩ ꯑꯇꯣꯞꯄ ꯇꯤꯝꯒꯤ ꯀꯟꯅ ꯌꯦꯡꯅꯤꯡꯗꯕꯩꯅꯤ
ꯕꯦꯔꯥꯅꯦ ꯑꯩꯈꯣꯏꯗꯤ ꯍꯧꯖꯤꯛꯁꯦ ꯑꯩꯈꯣꯏꯅꯤ ꯑꯃꯨꯛ ꯌꯦꯡꯉꯅꯤ ꯁꯞꯄꯣꯔꯠ ꯇꯧꯕ ꯍꯧꯔꯅꯤ
ꯑꯩ
ꯉꯔꯥꯡꯁꯨ ꯀꯞꯄꯗ ꯉꯁꯤꯗꯤ ꯉꯁꯤꯗꯤꯀꯣ ꯀꯥ ꯍꯦꯟꯅꯗꯤ ꯌꯦꯡꯅꯤꯡꯕ ꯑꯣꯏꯗꯦ ꯑꯗꯨꯕꯨ
ꯎꯝ
ꯑꯗꯨꯝ ꯆꯨꯝꯅꯖꯨꯝ ꯐꯨꯠꯕꯣꯜ ꯍꯥꯏꯕꯗꯨ ꯂꯩꯔꯝꯅꯤ ꯀꯣꯛꯀꯦꯠ ꯈꯜꯂꯦ
ꯎꯝ ꯑꯩꯅ ꯅꯨꯡꯗꯥꯡꯁꯦ ꯊꯦꯡꯅ ꯇꯨꯝꯃꯗꯤ ꯑꯌꯨꯛ ꯁꯨ ꯍꯧꯒꯠꯄ ꯉꯝꯗꯕꯀꯣ ꯑꯗꯨꯒꯤ
ꯑꯣ
ꯇꯨꯏꯁꯟꯀꯩ ꯆꯠꯄꯅꯦ ꯑꯗꯨꯝ ꯏꯁꯥꯒꯤ ꯑꯄꯥꯝꯕ ꯑꯩꯈꯣꯏ ꯇꯤꯝ ꯇꯥꯔꯥꯗꯤ ꯑꯗꯨꯝ ꯌꯦꯡꯉꯤꯗ ꯅꯣꯡꯉꯥꯜꯂꯝꯗꯥꯏꯗ ꯑꯣꯏꯔꯁꯨ ꯇꯨꯏꯁꯟ ꯇꯧꯔꯤꯀꯥꯟꯗ ꯌꯦꯡꯕꯁꯨ ꯌꯥꯎꯋꯦꯕꯀꯣ
ꯅꯃ ꯅꯃꯥꯟꯅꯕꯒꯨꯝꯕꯗ ꯋꯥꯔꯤ ꯁꯥꯅꯗ꯭ꯔꯦ
ꯁꯥꯟꯅꯗ꯭ꯔꯦ ꯅꯪꯒ ꯑꯗꯨꯝ ꯁꯥꯟꯅ ꯂꯩꯁꯤꯗꯤ
ꯑꯗꯨꯕꯨꯗꯤ ꯍꯥꯢ ꯈꯪꯗꯦꯅꯦ ꯉꯁꯤꯗꯤ ꯁꯥꯕ꯭ꯔꯣ ꯏꯪꯕ꯭ꯔꯣ ꯀꯃꯥꯏ ꯇꯧꯒꯦ
ꯉꯁꯤ ꯁꯥꯗꯦꯗ
ꯑꯣ ꯏꯪꯕ꯭ꯔꯣ
ꯎꯝ ꯏꯒꯤꯗꯤ ꯑꯗꯨꯝ ꯀꯩꯁꯨ ꯃꯥꯡꯅ ꯁꯧ ꯀꯩꯁꯨ ꯑꯣꯏꯗꯦ
ꯑꯣ ꯑꯩꯗꯤ ꯌꯥꯝ ꯁꯥꯒꯠꯂꯦ ꯑꯗꯨꯒꯤꯗꯨꯝ ꯄꯪꯁꯥ ꯁꯥꯕꯗꯣ ꯑꯣꯏꯌꯦꯌꯦꯕ ꯏꯁꯥꯗ
ꯑꯩꯁꯨ ꯌꯥꯝꯅ ꯍꯨꯃꯥꯡꯒꯨꯝꯕꯒꯗꯤ ꯌꯥꯝ ꯇꯥꯒꯟꯕ ꯑꯣꯏꯗꯦꯗ ꯑꯩ ꯀꯥꯗꯕꯨ ꯆꯪꯈ꯭ꯔꯗꯤꯀꯣ ꯃꯤꯅꯤꯠ ꯃꯉꯥ ꯇꯔꯥ ꯂꯩꯔꯗꯤ ꯑꯗꯨꯝ ꯏꯪꯊꯩꯏꯕꯀꯣ ꯀꯥ ꯈꯔ ꯏꯪꯕꯒꯤ
ꯑꯗꯨꯒꯤꯅꯦ ꯑꯩꯗꯤ ꯑꯗꯨꯝ ꯏꯁꯥꯅ ꯑꯣꯏꯕ ꯀꯔꯤꯒꯤꯔꯣ ꯈꯪꯗꯦ ꯑꯗꯨꯝ ꯁꯥꯒꯟꯕ ꯃꯤ ꯑꯣꯏꯕ ꯀꯩꯅꯣꯃ ꯇꯧꯋꯦ ꯑꯗꯨꯝ ꯀꯩꯅꯣꯝꯃ ꯇꯧꯋꯦꯗꯤ ꯊꯥꯕꯗ ꯑꯗꯨꯃꯥꯢ ꯍꯥꯢꯔꯨꯕꯩ ꯁꯥꯢꯌꯦ ꯉꯁꯤꯗꯤ
ꯑꯣꯛꯁꯥ ꯀꯤꯂꯣ ꯀꯌꯥ ꯆꯥꯕ ꯉꯝꯒꯦ ꯅꯊꯟꯗꯅ
ꯑꯈꯣꯏ ꯑꯅꯤꯅꯤꯅꯦꯍꯦ
ꯑꯣ
ꯈꯣꯢꯅꯤ ꯇꯪꯈꯥꯏ ꯂꯧꯋꯦ ꯑꯗꯣ ꯌꯥꯝ ꯂꯦꯝꯃꯤꯗ ꯑꯩ ꯃꯇꯨꯝ ꯑꯃꯥ
ꯑ
ꯌꯥꯝ ꯆꯥꯕ ꯑꯗꯨꯝ ꯆꯥꯎ ꯍꯥꯏꯌꯦ ꯑꯩꯈꯣꯏꯅꯤꯗꯤ ꯑꯥ ꯌꯦꯟꯗꯨꯝ ꯂꯧꯔꯁꯨ ꯄꯋꯥ ꯂꯧꯔꯁꯨ ꯅꯨꯃꯤꯠ ꯅꯤꯅꯤꯗꯤ ꯑꯗꯨꯝ ꯆꯥ ꯃꯥꯜꯂꯦ ꯍꯥꯏꯗꯤ ꯃꯇꯨꯝ ꯑꯃꯨꯛ ꯑꯅꯤꯗꯩ ꯍꯦꯟꯅ ꯆꯥꯗꯦꯕ ꯃꯥꯁꯨ ꯆꯥꯗꯕꯀꯣ ꯑꯗꯨꯒꯤ ꯁꯥꯒꯨꯝꯕ ꯊꯣꯡꯉꯗꯤ ꯑꯗꯨꯝ ꯆꯝꯊꯣꯡ ꯌꯥꯎꯕ ꯑꯣꯏꯌꯦꯕ ꯏꯀꯥꯏꯗꯦꯅ ꯄꯥꯝꯕꯗꯤ ꯑꯣꯏꯗꯦꯕꯀꯣ
ꯎꯝ
ꯑꯗꯨꯕꯨ ꯑꯣꯛꯁꯥꯗꯣ ꯊꯥ ꯑꯃ ꯍꯦꯜꯂꯦꯕ ꯆꯥꯗꯕꯗꯣ ꯑꯗꯨ ꯀꯨꯏꯔꯦ ꯍꯥꯏꯅ ꯑꯩꯅ ꯆꯥꯕꯅꯦꯕ ꯆꯥꯗꯕ ꯀꯨꯏꯔꯦ ꯍꯥꯏꯅ ꯆꯥꯏ ꯆꯥꯃꯟꯗꯁꯨ ꯀ꯭ꯔꯤ ꯇꯧꯔꯨꯅꯤ ꯑꯗꯣ ꯈꯔ ꯆꯥꯔꯒ ꯇꯧꯔꯒ ꯇꯧꯔꯦ ꯍꯥꯏꯅ ꯇꯥꯔꯤꯕ
ꯆꯥꯕꯗꯤ ꯅꯠꯇꯕ ꯈꯔ ꯈꯔꯗꯤ ꯑꯗꯨꯝ ꯆꯥꯅꯤꯡꯕꯗꯣ ꯑꯗꯨ ꯑꯣꯏꯕꯒꯨꯝ ꯃꯥꯜꯂꯦꯀꯣ ꯅꯪꯒꯤꯖꯦ
ꯀꯨꯏ ꯌꯥꯝꯅ ꯀꯨꯏꯅ ꯆꯥꯗ꯭ꯔꯁꯨ ꯀꯩꯅꯣꯝꯃ ꯇꯧꯋꯦꯅ
ꯑꯥ
ꯑꯗꯨꯒꯤ ꯆꯥꯔꯤꯕ
ꯑꯥ
ꯑ ꯍꯥꯞꯇꯥ ꯑꯃ ꯊꯥ ꯑꯃ ꯍꯦꯜꯂꯦ ꯑꯗꯨꯕꯨ ꯁꯤꯗꯤ ꯑꯩꯅ ꯈꯔ ꯎꯝ ꯑꯗꯨ ꯁꯣꯏꯕꯨꯝꯗꯣ
ꯎꯝ
ꯍꯥꯞꯄ ꯑꯗꯨꯒꯤ ꯍꯥꯎꯋꯦ ꯁꯣꯏꯕꯨꯝ ꯑꯣꯏꯅ ꯆꯥꯏꯗ
ꯑꯣ
ꯊꯥꯗꯤ ꯑꯃꯈꯛ ꯆꯥꯔꯒ ꯌꯥꯝ ꯑꯩꯈꯣꯏ ꯌꯥꯝ ꯂꯦꯝꯍꯧꯔꯤꯌꯦ ꯏꯪꯖꯥꯡ
ꯊꯔꯣꯏꯒ ꯊꯣꯡꯕ ꯌꯥꯗ꯭ꯔꯥ
ꯊꯔꯣꯏꯗꯤ ꯄꯛ ꯆꯥꯗꯦ ꯑꯈꯣꯏꯁꯨ
ꯃꯇꯝꯗꯤ ꯈꯔ ꯆꯪꯏ
ꯑ ꯀꯩꯅꯣ ꯉꯁꯤ ꯑꯩꯈꯣꯏꯒꯤ ꯌꯦꯟꯁꯥꯗꯣ ꯑꯦ ꯌꯦꯟꯁꯥ ꯍꯥꯏꯒꯦ ꯇꯧꯋꯦ ꯑꯣꯛꯁꯥ ꯗꯣ ꯍꯌꯦꯡ ꯑꯌꯨꯛ ꯆꯥꯕꯁꯨ ꯉꯝꯃꯣꯏ ꯑꯗꯨꯒ ꯏꯚꯤꯅꯤꯡ ꯆꯥꯕꯁꯨ ꯉꯝꯃꯣꯏ ꯍꯌꯦꯡ ꯌꯥ ꯑꯗꯨꯝ ꯇꯪꯈꯥꯏ ꯈꯔ ꯑꯣꯏꯔꯁꯨ ꯆꯥꯗꯕꯒꯤ ꯌꯥꯅꯦꯕ ꯂꯦꯝꯕꯗꯣ ꯑꯗꯨꯒꯤ ꯐꯤꯁꯇ ꯗꯨꯝ ꯍꯥꯞꯄꯅꯦ
ꯑꯁ ꯌꯥꯝ ꯆꯥꯏ ꯆꯥꯗꯦꯅ ꯑꯗꯨꯗꯤ
ꯑꯈꯣꯏꯖꯦ ꯌꯦꯟ ꯄꯋꯥ ꯑꯃ ꯂꯧꯔꯗꯤꯀꯣ
ꯎꯝ
ꯇꯔꯥ ꯏꯆꯦꯖꯌ ꯆꯥꯕ ꯍꯩꯇꯦꯕ
ꯑꯥ
ꯑꯗꯨ ꯑꯇꯩ ꯑꯇꯣꯞꯄꯒꯨꯝꯕꯗꯤ ꯑꯗꯨꯝ ꯃꯥ ꯑꯗꯨꯝ ꯀꯥ ꯍꯦꯟꯅ ꯄꯥꯝꯗꯕꯒꯤ ꯑꯗꯨꯝ ꯂꯧꯗꯦꯕꯀꯣ
ꯑꯁ ꯑꯩꯗꯤ ꯏꯊꯟꯗꯅꯒ ꯊꯣꯡꯖꯔꯒ ꯑꯗꯨꯝ ꯀꯤꯂꯣ ꯃꯈꯥꯏ ꯑꯝꯗꯤ ꯑꯗꯨꯝ ꯆꯥꯕ ꯉꯝꯃꯦꯕꯀꯣ ꯑꯃꯨꯛꯇꯪꯗ
ꯍꯧꯖꯤꯛ ꯑꯩꯈꯣꯏꯅ ꯂꯦꯝꯍꯧꯔꯤꯕ ꯌꯦꯟꯁꯥꯡ ꯗꯨꯗꯤ ꯃꯥ ꯑꯃ ꯆꯥꯕ꯭ꯔꯥ ꯑꯩꯗꯤ ꯑ ꯀꯩꯅꯣ ꯃꯥꯒꯤ ꯃꯊꯥ ꯃꯇꯥ ꯊꯥꯎꯗꯣ
ꯎꯝ
ꯆꯥꯌꯦꯕꯥ ꯑꯗꯨ ꯆꯥꯅꯤꯡꯗꯕꯒꯤ ꯆꯝꯐꯨꯠ ꯆꯥꯏ
ꯈꯥ ꯌꯥꯝ ꯆꯥꯎꯅꯦ ꯅꯌꯥꯡ ꯌꯥꯝ ꯀꯪꯕ ꯃꯥꯜꯂꯤꯅꯦ
ꯈꯪꯗꯦ ꯊꯪꯖꯤꯡ ꯃꯦꯠꯄ ꯆꯥꯔꯦ
ꯍꯥ
ꯊꯥꯡꯖꯤꯡ ꯃꯦꯠꯄꯗꯣ
ꯎꯝ
ꯑꯗꯨ ꯆꯥꯔꯦ ꯑꯗꯨ ꯑꯩꯅ ꯑꯗꯨꯗꯤ ꯌꯥꯝ ꯍꯥꯎꯋꯦ ꯑꯗꯨꯏ ꯉꯥꯔꯤ ꯍꯥꯎꯕ ꯊꯝꯕꯒꯤꯀꯣ
ꯑ
ꯆꯥꯎ ꯆꯥꯎ
ꯍꯣꯏ ꯆꯥꯕ ꯇꯥꯔꯦ ꯀꯩꯗꯧꯔꯨꯅꯤ ꯁꯤꯒꯨꯝꯕ ꯆꯥꯕ ꯈꯣꯠꯄ ꯇꯧꯕꯁꯤꯅ ꯏꯁꯥ ꯇꯧꯔꯤꯅꯦꯅꯦꯍꯦ ꯎꯄꯥꯏ ꯂꯩꯇꯦ
ꯗꯨꯗꯤ ꯅꯪꯅ ꯑꯗꯨꯗ ꯋꯥꯠꯂꯤꯁꯤ ꯅꯪꯒꯤ ꯁꯧꯔꯤ ꯊꯣꯡꯕꯅꯦ ꯁꯥ ꯊꯣꯡꯕꯅꯦ
ꯎꯝ
ꯑꯗꯒꯤ ꯑꯩꯅ ꯅꯪꯉꯣꯟꯗ ꯄꯤꯖꯗꯣꯏꯁꯤꯅ ꯎꯇꯤꯒ ꯁꯧꯒ꯭ꯔꯤꯒ
ꯍꯣꯏ ꯅꯠꯇꯦ ꯎꯠꯇꯤꯒ ꯏꯔꯣꯟꯕꯒ
ꯎꯇꯤꯒ ꯏꯔꯣꯝꯕꯒ ꯑꯣꯀꯦ
ꯎꯝ
ꯑꯗꯒꯤ ꯅꯣꯏꯗ ꯉꯥ ꯑꯃꯨꯛꯇꯪ ꯐꯥꯕ ꯂꯥꯛꯈꯤꯅꯤ ꯑꯩꯅ
ꯍꯣꯏ ꯂꯥꯛꯑꯣ ꯍꯣꯏ
ꯏꯔꯣꯟꯕꯗꯤ ꯌꯥꯝꯅ ꯍꯥꯎꯋꯤꯗꯣ ꯄꯥꯝꯃꯤ
ꯏꯔꯣꯟꯕꯗꯤ ꯅꯣꯏꯅ ꯂꯣꯟꯕꯅ ꯍꯦꯟꯅ ꯍꯥꯎꯋꯦꯕ ꯑꯩꯈꯣꯏꯅ ꯂꯣꯜꯂꯗꯤ ꯍꯥꯎꯇꯦꯕ
ꯎꯝ
ꯏꯔꯣꯟꯕꯁꯦ ꯃꯍꯥꯎꯗ ꯇꯣꯡꯉꯥꯟꯕꯗꯣ ꯑꯣꯏꯌꯦꯕꯀꯣ
ꯎꯝ
ꯑꯩꯈꯣꯏꯅ ꯂꯣꯟꯕꯁꯤ ꯃꯔꯣꯏ ꯃꯔꯥꯡ ꯂꯩꯌꯦꯅꯀꯣ ꯆꯥꯡꯗ ꯍꯥꯞꯕ ꯍꯩꯕ ꯑꯩꯈꯣꯏꯅ ꯆꯥꯡ ꯍꯥꯞꯄꯕꯁꯤ
ꯎꯝ ꯎꯝ
ꯅꯪꯗꯤ ꯕꯣꯜꯁꯨ ꯌꯦꯡꯉꯤ ꯅꯦ
ꯀꯔꯤ
ꯕꯣꯜ ꯌꯦꯡꯉꯣꯏꯗ꯭ꯔꯥ ꯍꯥꯏꯔꯣ
ꯍꯣꯏ
ꯌꯦꯡꯉꯣꯏꯗ
ꯑꯩꯁꯦ ꯍꯧꯖꯤꯛ ꯑꯩꯈꯣꯏꯅꯤ ꯀꯩꯅꯣ ꯇꯧꯔꯒ ꯏꯔꯨꯔꯅꯤ ꯑꯁ ꯊꯦꯡꯗꯤ ꯊꯦꯡꯉꯦ ꯕꯣꯜ ꯌꯦꯡꯕꯗꯣ ꯕꯣꯜ ꯏꯆꯦꯅꯗꯤ ꯏꯆꯦꯁꯨ ꯍꯧꯖꯤꯛ ꯀꯟꯅ ꯏꯔꯨꯔꯤꯑꯕꯀꯣ ꯑꯗꯨꯒ ꯃꯥꯁꯨ ꯌꯦꯡꯕ ꯍꯧꯔꯅꯤ ꯑꯁ ꯌꯦꯡꯕꯁꯦ ꯃꯥ ꯃꯊꯟꯗ ꯌꯦꯡꯕ ꯅꯨꯡꯉꯥꯏꯇꯦꯕ ꯑꯗꯨ ꯑꯅꯤ ꯑꯅꯤ ꯄꯨꯜꯂꯒ ꯌꯦꯡꯉꯗꯤ ꯅꯨꯡꯉꯥꯏꯔꯦꯗ ꯕꯣꯔꯗ ꯍꯥꯏꯗꯤ ꯑꯗꯨꯝ ꯀꯩꯅꯣ ꯇꯧꯔꯒ ꯑꯗꯨꯝ ꯑꯃꯅ ꯍꯥꯏꯌꯦꯕ ꯑꯁ ꯉꯔꯥꯡ ꯀꯞꯄ ꯑꯗꯨꯒꯤ ꯑꯩꯅ ꯉꯁꯥꯏ ꯂꯝꯕꯤꯁꯦ ꯆꯠꯄ ꯀꯥꯟꯗ ꯂꯝꯕꯤ ꯆꯠꯄꯁꯨ ꯅꯨꯡꯉꯥꯏꯇꯦ ꯍꯥꯏꯕꯤꯕ ꯀꯩꯒꯤꯅꯣ ꯃꯣꯏꯕꯨ ꯑꯗꯨꯝ ꯅꯤꯡꯁꯤꯡꯉꯦ ꯍꯥꯏꯕ
ꯀꯩꯕꯥ
ꯎꯝ ꯉꯔꯥꯡ ꯄꯣꯕ ꯇꯤꯝꯗꯣ
ꯑꯗꯨ ꯑꯈꯣꯏ ꯑꯗꯨꯝ ꯈꯜꯂꯦꯕ ꯋꯥꯈꯜꯗ ꯈꯟꯕ꯭ꯔꯥ
ꯑ ꯅꯤꯡꯖꯪꯕꯒꯤ
ꯍꯣꯏ ꯃꯣꯏꯁꯨ ꯀꯞꯄꯦꯗ ꯐꯖꯅ
ꯑ
ꯑꯣ ꯌꯥꯝ ꯄꯨꯕꯅꯦ ꯐꯣꯟ ꯑꯗꯨꯝ ꯄꯥꯏꯔꯗꯤ ꯃꯣꯏ ꯑꯗꯨꯝ ꯀꯞꯄꯒ ꯑꯗꯨꯒ ꯇꯧꯕꯅꯦ ꯑꯗꯨꯗꯤ ꯑꯗꯨꯝ ꯅꯤꯡꯁꯤꯡꯕꯗꯣ ꯑꯣꯏꯌꯦꯕ ꯌꯥꯗꯤ ꯌꯥꯗ꯭ꯔꯝꯅꯦ ꯎꯝ ꯈꯜꯂꯒ ꯋꯥꯈꯜ ꯂꯩꯕꯗꯣ ꯈꯪꯗ꯭ꯔꯦꯗ ꯅꯪꯗꯤ ꯀꯔꯤ ꯃꯊꯦꯜ ꯇꯧ
ꯑꯩ ꯁꯧꯒ꯭ꯔꯤ ꯆꯥꯏꯌꯦ ꯃꯣꯔꯣꯛ ꯃꯦꯠꯂꯒ ꯁꯤꯡꯖꯨ ꯑꯣꯏ ꯀꯔꯤ ꯑꯣꯏ ꯇꯧꯔꯒ
ꯑꯩ ꯑꯩꯅ ꯈ꯭ꯋꯥꯏꯗꯩ ꯄꯥꯝꯕ ꯅꯪ ꯆꯥꯔ ꯂꯩꯔꯦꯅꯦ
ꯊꯥꯎ ꯊꯥꯎ ꯆꯥꯅꯤꯡꯗꯦ ꯁꯧꯒ꯭ꯔꯤꯗꯣ ꯅꯥꯟꯅ ꯊꯣꯡꯉꯒꯀꯣ
ꯍꯥ ꯁꯧꯒ꯭ꯔꯤꯗꯤ ꯑꯗꯨꯝ ꯍꯥꯎꯋꯦꯗ ꯑꯗꯨꯝ ꯆꯥꯔꯁꯨ
ꯎꯝ
ꯍꯛꯆꯥꯡꯨꯁꯨ ꯌꯥꯡꯕ ꯍꯥꯏꯕ꯭ꯔꯣ ꯀꯩꯅꯣꯝꯃ ꯇꯧꯕꯅꯦꯕ
ꯍꯣꯏ ꯌꯥꯡꯉꯦ ꯍꯛꯆꯥꯡꯁꯨ ꯅꯨꯡꯉꯥꯏꯕꯀꯣ ꯆꯝꯕꯅꯤꯅ ꯁꯧꯒ꯭ꯔꯤ ꯌꯥꯝ ꯆꯥꯎꯑꯣ ꯆꯝꯕꯅꯤꯅ ꯅꯁꯛ ꯐꯖꯅꯕ
ꯁꯛꯁꯤ ꯐꯖꯧ ꯌꯥꯗꯧ ꯃꯥꯟꯗꯦꯅꯦ ꯊꯤꯔꯒ ꯂꯩꯔꯕꯅꯤꯅ ꯎꯄꯥꯏ ꯂꯩꯇꯦ
ꯐꯖꯔꯝꯅꯤꯗ
ꯎ ꯄꯥꯏ ꯂꯩꯇꯦ ꯊꯤꯔ ꯂꯩꯔꯒꯦ ꯃꯤꯅ ꯍꯥꯏꯕ ꯑꯩꯒꯤ ꯈꯣꯟꯖꯦꯜ ꯇꯥꯕꯗ ꯅꯣꯏꯔꯝꯗꯧ ꯃꯥꯜꯂꯦ ꯍꯥꯏꯕ ꯐꯨꯅꯤꯡꯗ꯭ꯔꯥ ꯍꯥꯏꯕ
ꯀꯩꯕꯥ
ꯑꯩꯒꯤ ꯈꯨꯟꯖꯦꯜ ꯇꯥꯕ ꯇꯥꯕꯗꯀꯣ
ꯑꯥ
ꯅꯣꯏꯔꯝꯗꯧ ꯃꯥꯜꯂꯦ ꯍꯥꯏꯌꯦ
ꯅꯪ ꯀꯩꯗꯧꯔꯝꯗꯧ ꯃꯥꯜꯂꯦꯕ
ꯅꯣꯏꯔꯝꯗꯧ ꯃꯥꯜꯂꯦ ꯍꯥꯏꯕ
ꯎꯝ
ꯌꯥꯝꯅ ꯅꯣꯏꯕꯗꯤ ꯑꯣꯏꯔꯝꯃꯣꯏ ꯈꯤꯇꯪ ꯆꯥ ꯌꯥꯝ ꯅꯣꯏꯕꯗꯤ ꯑꯣꯏꯔꯝꯃꯣꯏ
ꯍꯣꯏ ꯑꯩꯒꯤꯗꯤ ꯀꯩꯅꯣ ꯑꯩꯒꯤ ꯀꯩꯅꯣ ꯊꯝꯕꯗꯣ ꯑꯩꯅꯤꯅꯦ ꯏꯃꯥꯟꯅꯕꯤꯒ ꯑꯩꯅ ꯌꯥꯝꯅ ꯂꯨꯅ ꯇꯤꯟꯅꯕ ꯏꯃꯥꯟꯅꯕꯤ ꯑꯩꯈꯣꯏꯅꯤ
ꯑꯣ ꯅꯣꯏ ꯅꯣꯏꯗꯦꯗ
ꯃꯥꯁꯨ ꯃꯩꯇꯩꯅꯦꯕꯀꯣ ꯑꯃꯗꯨ
ꯑꯥ
ꯇꯤꯟꯅꯕꯗꯤ ꯌꯥꯝ ꯂꯨꯅ ꯇꯤꯟꯅꯩ
ꯎꯝ
ꯑꯩꯅ ꯑꯊꯤ ꯑꯊꯤꯕꯁꯤꯡ ꯍꯦꯛ ꯍꯧꯛ ꯊꯝꯕꯒꯤ ꯃꯥ ꯌꯥꯝ ꯁꯥꯎꯕꯅꯦ
ꯀꯔꯤꯕ
ꯑꯗꯨꯝ ꯁꯥꯛ ꯐꯖꯗꯕꯒꯨꯝꯕ ꯍꯦꯛ ꯊꯝꯒꯟꯕꯒꯤ
ꯎꯝ
ꯃꯥꯗꯣ ꯍꯦꯛ ꯁꯥꯎꯕꯅꯦꯕꯥ ꯑꯩꯉꯣꯟꯗ
ꯍ
ꯍꯣꯢꯅꯦ ꯑꯗꯨꯅꯦ ꯇꯧꯔꯛꯄꯅꯦ ꯑꯩꯅ ꯁꯤ ꯐꯖꯃꯜꯂꯦ ꯀ꯭ꯔꯤ ꯀꯥꯟꯅꯕ꯭ꯔꯣ ꯍꯥꯏꯔꯛꯢꯕ
ꯐꯖꯩꯗ ꯅꯪꯁꯨ ꯐꯖꯩ ꯅꯃꯥꯟꯅꯕꯤꯁꯨ ꯐꯖꯩꯗ
ꯈꯪꯗꯦ ꯏꯃꯥꯟꯅꯕꯤ ꯔꯁꯤ ꯌꯥꯝ ꯌꯥꯎꯕꯅꯦ ꯃꯨꯖꯔꯁꯨꯀꯣ ꯑꯗꯨꯝ ꯔꯁꯤ ꯌꯥꯎꯕꯅꯦꯕ
ꯎꯝ
ꯎꯝ ꯅꯣꯏ ꯑꯝ ꯃꯥ ꯃꯥ ꯀꯦꯕꯗꯤ ꯁꯨꯡꯄꯥꯛ ꯄꯥꯛ ꯀꯦꯁꯨ ꯀꯦꯗꯦꯀꯣ ꯑꯗꯨꯝ ꯆꯝꯃꯒ ꯆꯝꯅ ꯐꯖꯕꯗꯣ ꯌꯥꯝ
ꯀꯔꯤꯕ
ꯀꯦꯗꯦꯕꯥ ꯢꯃꯥꯟꯅꯕꯤꯗꯣ
ꯑꯥ
ꯆꯝꯅ ꯐꯖꯕꯗꯨ ꯑꯣꯏꯌꯦꯕ
ꯎꯝ
ꯁꯥꯢꯌꯦ ꯏꯔꯨꯅꯤꯡꯉꯤ ꯏꯔꯨꯔꯅꯤ ꯍꯧꯖꯤꯛꯇꯤ ꯢꯔꯨꯔꯒ ꯕꯣꯜ ꯌꯦꯡꯉꯥꯒ ꯂꯩꯔꯒꯦ ꯀꯥꯟꯅꯗꯦ
ꯅꯥꯔꯣꯏꯗ꯭ꯔꯣ ꯅꯪ ꯏꯔꯨꯖꯗꯣꯏꯗꯨꯕꯨ ꯊꯦꯡꯉꯥ ꯀꯥꯟꯗ
ꯑꯝ ꯑꯗꯨꯗꯤ ꯑꯩ ꯑꯗꯨꯝ ꯂꯨꯖꯕꯩ ꯀꯔꯤꯁꯨ ꯇꯧꯗꯦꯗ ꯍꯥꯛꯆꯥꯡ
ꯎꯝ